ꯍꯜꯂꯣ
ꯅꯣꯏ ꯆꯦꯒꯤ ꯑꯣꯏꯗꯣꯏꯔꯥ꯫
ꯑꯥ ꯃꯥꯅꯦ ꯑꯃꯨꯛ ꯑꯃꯨꯛ ꯍꯪꯖꯤꯜꯂꯛꯑꯣ꯫
ꯌꯥꯗ꯭ꯔꯥ ꯍꯥꯢꯖꯦ꯫
ꯌꯥꯏꯌꯦ ꯃꯥꯅꯦ꯫
ꯅꯪ ꯇꯨꯝꯒꯤꯔꯣꯢꯗ꯭ꯔꯣ꯫
ꯇꯨꯝꯃꯤꯔꯣꯏꯗ꯫
ꯇꯨꯝꯅꯤꯡꯕ ꯃꯥꯟꯕ ꯅꯈꯣꯟꯗꯨꯗꯤ꯫
ꯑꯁ ꯅꯠꯇꯤꯌꯦ ꯑꯩꯁꯦ ꯂꯣꯛ ꯈꯔ ꯊꯨꯡꯉꯦ ꯑꯗꯨꯒꯤ ꯅꯥꯇꯣꯟꯁꯦ ꯑꯗꯨꯝ ꯐꯨꯜꯂ ꯂꯩꯗꯅ꯫
ꯎꯝ꯫
ꯑꯗꯨꯒꯤꯅꯦꯕ ꯑꯩꯗꯤ꯫
ꯎꯝ꯫
ꯅꯪ ꯀꯩ ꯇꯧꯔꯤꯒꯦ꯫
ꯑꯩ ꯀꯩꯝ ꯇꯧꯗꯦꯗ ꯁꯨꯝ ꯂꯩ ꯐꯝꯃꯒ ꯆꯥꯛꯇꯣ ꯄꯏ ꯇꯨꯝꯖꯟꯕꯖꯨ ꯉꯜꯂꯤꯅ꯫
ꯎꯝ ꯏꯟꯖꯥꯡꯁꯨ ꯑꯍꯥꯎꯕ ꯆꯨꯞ ꯆꯥꯔꯕꯅꯤꯅ꯫
ꯎꯝ ꯉꯟꯅꯒ ꯁꯨꯛ ꯁꯨꯛꯇꯨꯝ ꯇꯨꯝꯗꯦꯗ ꯑꯩ ꯗꯨꯝ ꯄꯨꯡ ꯕꯥꯔꯣ꯫ ꯇꯔꯥꯃꯥꯊꯣꯏꯗ ꯉꯜꯂꯦ꯫
ꯑꯣ ꯑꯁ꯫ ꯀꯥꯏꯗꯒꯤ ꯑꯩꯗꯤ ꯑꯗꯨꯝ ꯄꯪꯇꯨꯝꯅ ꯇꯨꯝꯃꯦ꯫
ꯑ ꯍꯣꯏ ꯑꯌꯨꯛꯄꯨꯗꯤ ꯌꯥꯍꯧ ꯊꯦꯡꯉꯤꯀꯣ ꯑꯗꯨꯝ ꯄꯨꯡ ꯇꯔꯦꯠ ꯑꯗꯨꯝ ꯇꯥꯏ ꯇꯔꯦꯠ ꯑꯗꯩ ꯊꯕꯛꯁꯨ ꯀꯥ ꯍꯦꯟ ꯂꯩꯇꯕꯒꯤ꯫
ꯒꯣꯏ
ꯅꯪ ꯀꯔꯝ ꯀꯥꯟ ꯆꯪꯗꯣꯏꯅꯣ꯫
ꯋꯥꯠꯂꯤ ꯆꯪꯉꯤꯔꯣꯏ꯫ ꯇꯜꯂꯦꯑꯦ ꯆꯪꯅꯤꯡꯗꯦꯑ ꯍꯣꯁꯇꯦꯜ ꯂꯩꯕꯗꯣ ꯀꯣꯛ ꯉꯥꯎꯋꯦꯕ꯫
ꯑꯁ ꯀꯩꯅꯣꯗꯤ ꯐꯤ ꯌꯦꯡ ꯆꯠꯂꯣꯏꯗ꯭ꯔꯣ ꯃꯟꯇ꯭ꯔꯤꯠ꯫
ꯑꯗꯨ ꯌꯦꯡꯉꯨꯗꯣꯏꯅꯦ ꯑꯗꯣ ꯍꯟꯗꯛꯁꯦ ꯌꯥꯝ ꯌꯦꯡꯅꯤꯡꯕ ꯑꯣꯏꯗꯕꯗꯣ꯫
ꯑꯩꯖꯨꯅꯦ ꯑꯩꯖꯨ ꯍꯥꯏꯔꯝꯃꯤꯅꯦꯉꯣ ꯀꯩꯅꯣꯗ꯫ ꯌꯥꯝꯅ ꯀꯩꯅꯣ ꯇꯧꯋꯦꯅ ꯃꯤꯒꯩꯗꯣ ꯌꯥꯝꯅ ꯍꯥꯟꯅꯅ ꯍꯦꯟꯅ ꯌꯥꯝꯅ ꯌꯦꯡꯅꯤꯡꯕ ꯑꯣꯏꯕꯗꯣ ꯃꯤ꯫ ꯗꯨ ꯌꯦꯡꯕꯗ꯫
ꯍꯣꯏ ꯍꯣꯏ ꯑꯐꯥꯎ ꯑꯐꯥꯎꯕ ꯃꯌꯥꯝ ꯌꯥꯎꯗ꯭ꯔꯥ꯫
ꯑꯗꯩ ꯅꯨꯄꯥꯗꯕꯨ ꯑꯣꯏꯔꯁꯨ ꯈꯔ ꯌꯦꯡꯅꯤꯡꯕ ꯐꯖꯕ ꯌꯥꯎꯋꯦꯕ ꯍꯟꯗꯛꯀꯤꯗꯨꯅ꯫ ꯃꯃꯥꯅ ꯊꯥꯒꯠꯂꯛꯈꯤꯕ ꯑꯣꯏꯗꯣ ꯅꯨꯄꯥꯁꯨ ꯌꯦꯡꯅꯤꯡꯕ ꯌꯥꯎꯗꯦ ꯅꯨꯄꯤꯁꯨ ꯌꯦꯡꯅꯤꯡꯕ ꯌꯥꯎꯗꯦ꯫
ꯍꯣꯏ꯫
ꯑꯩꯁꯨ ꯑꯃꯨꯨꯔꯛꯇꯤ ꯂꯥꯛꯀꯦ ꯏꯁꯩ ꯏꯁꯩ ꯏꯁꯩ ꯌꯦꯡꯕꯒꯤ꯫ ꯌꯦꯟ ꯐꯤꯠꯇꯤ ꯀꯌꯥ ꯀꯩꯗꯧꯗꯦ꯫ ꯃꯦꯟꯐꯤꯠꯇꯤ ꯑꯗꯣ ꯑꯃꯗꯣ ꯍꯪꯕ꯭ꯔꯥ ꯑꯩꯅ ꯅꯍꯥꯟ ꯃꯨꯛꯇꯅꯦ ꯆꯠ ꯑꯃꯨꯛ ꯂꯥꯟ ꯇꯧꯁꯤꯜꯂꯛꯄ꯭ꯔꯥ ꯀꯩꯅꯣꯝ ꯇꯧꯈꯤꯗꯅ꯫ ꯑꯗꯨ ꯀꯔꯝ ꯀꯥꯟ ꯆꯠꯁꯤ ꯍꯥꯏꯅꯣꯒ ꯍꯪꯕꯒ ꯃꯦꯁꯦꯁꯀ ꯍꯜꯂꯛꯈꯤꯗꯝꯅꯦ꯫
ꯑꯗꯩ ꯂꯥꯟ ꯁꯨ ꯑꯗꯨꯝ ꯇꯧꯁꯜꯂꯛꯈ꯭ꯔꯦ꯫
ꯑꯣꯢ꯫
ꯑꯗꯩ ꯄꯣꯁꯄꯣꯟ ꯇꯧꯒ꯭ꯔꯦꯗꯅ꯫
ꯎꯝ꯫
ꯑꯁ ꯉꯥꯁꯤꯁꯦ ꯑꯈꯣꯏꯒꯤ ꯑꯈꯣꯏ ꯆꯦꯍꯣꯏ ꯃꯌꯥꯝ ꯂꯥꯛꯑ ꯆꯥꯛ ꯆꯥꯏꯌꯦ ꯑꯗꯨꯅ ꯑꯩꯈꯣꯏ ꯌꯨꯝꯁꯦ ꯂ ꯂꯥꯡꯕꯗ ꯀꯩꯅꯣꯝ ꯇꯧꯗꯣꯏꯅꯦ ꯑ ꯑꯩꯈꯣꯏ ꯃꯌꯥꯝ ꯂꯥꯡꯉꯒ ꯑꯗꯨꯝ ꯂꯩꯕꯤꯅꯤ
ꯀꯩ ꯀꯩ ꯂꯩꯒꯦ ꯆꯥꯛ ꯆꯥꯅꯩꯗꯣ
ꯑꯩ ꯂꯥꯛꯄꯩ ꯄꯔꯤꯟꯁ ꯂꯥꯛꯄꯩ
ꯋꯥꯎ
ꯄꯔꯤꯟꯁꯦꯁ
ꯅꯪ ꯄꯔꯤꯟꯁꯦꯁ ꯄꯔꯤꯟꯁꯦꯁ ꯍꫭꯁꯇꯦꯜꯗꯩ ꯀꯨꯝ ꯃꯛ ꯑꯦꯅ
ꯑꯩꯈꯣꯏꯒꯤ ꯄ꯭ꯔꯤꯟꯁꯇꯨꯁꯨ ꯂꯥꯛꯄ ꯑꯗꯨꯒꯤ
ꯑꯣ ꯑꯣ ꯑꯣ ꯃꯥꯅ ꯀꯥꯏꯗ ꯂꯩꯔꯨꯒꯦ
ꯃꯥ‌ ꯑꯥ ꯃꯄꯥꯥꯟꯗ ꯂꯩꯔꯨꯏꯌꯦ
ꯑꯣ ꯀꯩ ꯇꯝꯃꯤꯅꯣ
ꯂꯥꯏꯔꯛ ꯇꯝꯃꯤ ꯀꫭꯂꯦꯁ ꯀꯔꯤ ꯕꯤ ꯇꯦꯛꯇꯝꯕ ꯀꯔꯤꯅꯣ
ꯑꯦ ꯁꫭꯏꯔꯩ ꯑꯩ ꯍꯦꯛꯇ ꯀꯥꯎꯋꯦ ꯎꯝ ꯍꯟꯗꯛꯇꯩꯗꯤ ꯁꯣꯏꯍꯜꯂꯛꯑꯔꫭꯏꯒꯦ ꯀꯣꯏꯕ ꯆꯠꯁꯦ ꯑꯩꯈꯣꯏꯁꯨ
ꯍꫭꯏ ꯆꯠꯁꯦ ꯀꯥꯏ ꯀꯥꯏꯗꯅꯣ ꯈꯔ ꯀꯦꯔꯒ
ꯎꯝ ꯆꯠꯅꯤꯡꯉꯦ ꯑꯩꯗꯤ ꯑꯝꯇꯕꯨ ꯆꯠꯆꯗ꯭ꯔꯤ
ꯎꯝ
ꯂꯤꯂꯣꯡꯒꯥꯗꯨ ꯆꯠ
ꯍꯣꯏ ꯑꯁ ꯑꯩꯈꯣꯏ ꯃꯌꯥꯝ ꯀꯣ
ꯎꯝ ꯈꯔ ꯈꯔ ꯃꯄꯥꯟꯗ ꯃꯄꯥꯟꯗ ꯃꯄꯥꯟꯗ ꯂꯩꯔꯛꯄ ꯈꯔ ꯌꯥꯎꯍꯜꯂꯒꯀꯣ
ꯍꯣꯏ ꯆꯠꯄ ꯑꯁ ꯅꯨꯡꯉꯥꯏꯅꯤꯌꯦ
ꯍꯣꯏ ꯃꯤ ꯌꯥꯝꯃꯗꯤ ꯈꯔ ꯅꯨꯡꯉꯥꯏꯗꯅ ꯃꯪꯉꯥ ꯇꯔꯨꯛ ꯀꯥ ꯁꯨꯔꯗꯤ
ꯍꯣꯏ ꯑꯗꯨꯅꯦ ꯑꯩꯁꯨ ꯆꯠꯅꯤꯡꯉꯦ
ꯑꯗꯨꯅꯤ ꯂꯥꯏꯔꯤꯛ ꯀꯟ ꯀꯟ ꯇꯝꯃꫭ ꯄꯩꯁꯥ ꯀꯟ ꯀꯟ ꯇꯜꯂꯦ ꯑꯗꯨꯒ ꯇꯔ
ꯃꯥꯅꯤ ꯑꯦꯛꯖꯥꯝ ꯑꯃ ꯊꯥꯔꯨꯕꯗꯨꯗꯤ ꯂꯣꯏꯔꯦ ꯈꯪꯕꯨ ꯈꯪꯉꯤ
ꯇꯜꯂꯤꯉꫭ ꯍꯧꯖꯤꯛꯀꯥꯟꯁꯦ ꯌꯥꯝꯅ ꯍꯩꯅꯗꯦ
ꯍꯧꯖꯤꯛꯀꯥꯟꯁꯦ ꯀꯣꯝꯄꯤꯇꯤꯇꯤꯚ ꯌꯥꯝ ꯋꯥꯡꯕꯒꯤ ꯀꯣꯏꯁꯟꯁꯦ ꯌꯥꯝ ꯂꯨꯏꯌꯦꯕ
ꯑꯗꯨꯅꯦ ꯍꯥꯏꯁꯦ ꯑꯣꯞꯁꯟ ꯄꯤꯔꯛꯀꯗꯣꯏꯗꯨꯅ ꯑꯃꯥꯟ ꯑꯃꯥꯟꯕ ꯉꯥꯛꯇꯅꯦ
ꯍꯣꯏ ꯑꯦꯛꯖꯥꯝ ꯑꯝ ꯊꯥꯖꯜꯂꯨꯔꯦ ꯑꯩ ꯀꯣꯛ ꯉꯥꯎꯋꯦꯃꯤ
ꯅꯪꯒꯨ ꯏꯁꯄꯦꯗꫭ
ꯍꯣꯏ
ꯑꯁ ꯃꯇꯝꯁꯦ ꯂꯣꯏꯕ ꯉꯥꯏꯕꯗ ꯑꯩꯁꯨꯦ ꯄꯨꯔꯥ ꯑꯋꯥꯕꯤꯅꯦꯕ ꯈꯪꯕ꯭ꯔꯥ
ꯎꯝ
ꯐꯝꯕꯁꯦ ꯀꯣꯏ ꯂꯦꯡ ꯂꯦꯡꯕꯅꯤ ꯃꯤꯗꯤ ꯂꯣꯏꯅꯃꯛ ꯈꯣꯠꯇꯅ ꯈꯣ ꯇꯅ ꯇꯧꯔꯥ ꯂꯩꯀꯣ
ꯑꯩꯒꯤ ꯑꯗꯨꯝ ꯂꯩꯕꯤꯅꯦ ꯑꯗꯨꯒ ꯃꯤꯒꯤ ꯍꯣꯠꯅꯕ ꯁꯦꯝ ꯌꯦꯕꯤꯤꯔꯛꯄꯁꯨ ꯑꯩꯒꯤ ꯕ꯭ꯂꯦꯡꯇꯅꯤ ꯊꯝꯃꯝꯃꯤꯁꯦ
ꯂꯩꯁꯟꯕꯤꯅꯦꯅꯦ
ꯑꯗꯩꯗꯤ ꯑꯁ ꯃꯇꯝꯁꯦ ꯉꯥꯏꯕꯁꯦ ꯋꯥꯕꯁꯤ ꯋꯥꯕꯁꯨ ꯑꯩꯅ ꯈꯜꯂꯤꯅꯦ ꯄꯨꯡ ꯑꯍꯨꯝꯁꯦ ꯐꯣꯟ ꯄꯥꯏꯗꯕꯗ ꯑꯗꯨꯛꯀꯤ ꯃꯇꯤꯛ ꯃꯤꯁꯦ ꯋꯥꯏꯑ ꯑ ꯍꯧꯖꯤꯛ ꯀꯥꯟꯁꯦ
ꯎꯝ ꯆꯃꯤꯅꯦ
ꯑꯗꯨ ꯇ ꯀ ꯌꯥꯝ ꯋꯥꯕ ꯑꯗꯩꯗꯤꯅꯦ ꯋꯥꯕꯒꯤꯅꯦ ꯀꯣꯏ ꯂꯦꯡꯇ ꯂꯦꯡꯉꯦ ꯑꯗꯩꯗꯤ ꯉꯛꯁꯤꯁꯨ ꯃꯅꯤꯡꯗ ꯑꯃꯨꯛ ꯎꯡꯉꯒ ꯌꯦꯡꯉꯨ ꯃꯃꯥꯡꯗ ꯑꯃꯨꯛ ꯌꯦ ꯆꯥꯛꯀꯧꯕ ꯑꯗꯨꯝ ꯃꯤꯡꯉꯒ ꯂꯩꯔꯦ ꯍꯪꯕ꯭ꯔꯥ
ꯎꯝ ꯎꯝ ꯗꯗ ꯑꯩꯒꯤ ꯋꯥꯛꯀꯤꯡ ꯆꯥꯁꯤ ꯀꯥꯏꯅꯒ ꯍꯧꯔꯝꯃꯤꯅ ꯍꯌꯦꯡꯗꯤ ꯋꯥꯛꯀꯤꯡ ꯆꯥꯁꯤ
ꯍꯣꯏ
ꯎꯝ ꯍꯧꯒꯠꯗꯅꯤ ꯎꯝ ꯍꯧꯒꯠꯂꯅꯤ ꯆꯠꯇꯧꯔꯤ ꯊꯥꯏꯅ ꯋꯥꯛꯀꯤꯡ ꯆꯠꯁꯦ ꯍꯧꯅꯕꯒ ꯅꯣꯡ ꯇꯥꯕꯗ
ꯏꯃꯥꯗꯣ ꯑꯗꯨꯝ ꯇꯥꯕꯅꯦ
ꯎꯝ ꯋꯥꯋꯥꯛꯀꯤꯡ ꯆꯠꯁꯦꯍꯦꯛ ꯍꯥꯏꯔ ꯅꯣꯡ ꯇꯥꯔꯛꯑꯅꯤ
ꯎꯝ ꯅꯣꯡ ꯑꯗꯨꯝ ꯇꯥꯔꯛꯑꯅꯤ
ꯋꯥꯀꯤꯡ ꯆꯠꯂꯤꯉꯩꯗꯗꯤ ꯏꯕꯥꯅꯤꯁꯦ ꯈꯔꯗꯤ ꯀꯪꯊꯔꯝꯕꯅꯦ ꯍꯥꯏꯕ ꯑꯣꯄꯟ ꯖꯤꯝꯗꯒ ꯈꯔ ꯄꯥꯏꯔꯝꯕꯗꯣ
ꯀꯪꯗꯕꯅꯦ ꯑꯗꯩ ꯏꯁꯥꯁꯨ ꯌꯥꯝꯅ ꯐ꯭ꯔꯦꯁ ꯑꯣꯏꯣꯏꯗ꯭ꯔꯥ ꯍꯜꯂꯛꯑꯒ ꯏꯔꯨꯖꯊꯣꯛꯑꯒ ꯑꯗꯨꯝ ꯂꯥꯏꯔꯤꯛ ꯈꯥꯎ ꯄꯥꯗꯅ ꯀ꯭ꯂꯥꯁ ꯀꯥꯁ ꯆꯠꯄꯁꯦ ꯌꯥꯝꯅ ꯐ꯭ꯔꯦꯁ ꯑꯣꯏꯕꯅꯦꯕ
ꯑꯗꯨ ꯅꯨꯡꯉꯥꯏꯕꯅꯦ ꯍꯥꯏꯕ ꯑꯃꯨꯔꯛꯄꯨ ꯇꯧꯕ꯭ꯔꯗꯤ ꯑꯗꯨꯝ ꯍꯩꯅꯔꯛꯄꯅꯦ ꯍꯥꯏꯕ ꯑꯗꯣ ꯌꯥꯔ ꯑꯃꯨꯛ ꯂꯦꯛꯞꯈꯤꯕꯗꯒꯤ ꯑꯃꯨꯛ ꯌꯥꯗꯦ
ꯌꯥꯗ꯭ꯔꯦ ꯑꯗꯨꯅꯤ ꯑꯁ ꯄꯨꯔꯥ ꯃꯑꯣꯡ ꯑꯃꯅꯦ
ꯑꯩꯗꯤ ꯅꯨꯡꯗꯥꯡ ꯋꯥꯏꯔꯝ ꯈꯨꯗꯤꯡꯒꯤ ꯅꯪꯦꯛꯇ ꯅꯤꯡꯁꯤꯡꯉꯦ ꯍꯥꯏꯕ
ꯎꯝ ꯑꯗꯨꯝ ꯀꯣꯏꯆꯠ ꯀꯣꯏꯆꯠ ꯆꯠꯂꯤꯗꯅ ꯏꯕꯥꯥꯔꯤꯡꯗꯣ
ꯑ ꯁꯥꯏ ꯌꯦꯟ ꯂꯩꯕ ꯈꯔ ꯊꯣꯛꯂꯏꯕꯅꯤꯅ ꯑꯥꯏꯁ ꯀ꯭ꯔꯤꯝ ꯈꯔ ꯆꯥꯔ ꯑꯗꯩ ꯄꯅꯤꯄꯨꯔꯤ ꯆꯥꯔꯅꯤ ꯀꯣꯛ ꯁꯥꯎꯒꯠꯂꯦꯅ ꯑꯥꯏꯁ ꯀ꯭ꯔꯤꯝ ꯑꯃꯨꯛ ꯆꯥꯔꯅꯤ
ꯑꯨꯝ ꯆꯥꯅꯤ ꯃꯤꯒꯤ ꯗꯨꯀꯥꯟꯗꯣ ꯑꯩꯁꯨ ꯁꯨꯝꯅ ꯃꯌꯨꯝ ꯁꯥꯗꯣꯏ ꯇꯧꯔꯝꯕꯗꯤ ꯏꯕꯥꯅꯤꯅ ꯆꯥꯛꯃꯟꯗꯅ
ꯋꯥꯀꯤꯡ ꯆꯂꯤꯗꯤ ꯊ ꯊ ꯍ ꯀ ꯀꯡ ꯀ ꯅꯕꯖꯥ ꯇꯅꯤ
ꯎꯝ ꯑꯗꯨꯅꯦ ꯑꯁ ꯑꯩꯅꯦ ꯑꯗꯨꯒꯤ ꯄꯥꯅꯤꯄꯨꯔꯤꯂꯥꯗꯣ ꯅꯪ ꯂꯩꯇꯕꯗꯒꯤ ꯑꯝꯇ ꯆꯥꯗ꯭ꯔꯤ
ꯄꯨꯒꯇꯁꯒꯠꯇꯅꯤ ꯍꯣ
ꯑꯗꯨꯅꯦ
ꯅꯪꯒꯤ ꯍꯂ ꯍꯂ ꯇꯨ ꯇꯧꯕꯤꯗ
ꯍꯣꯏ ꯏ ꯑꯩ ꯑꯗ ꯍꯧꯖꯤꯛꯁꯦ ꯍꯧꯖꯤꯛꯅ ꯁꯥꯊꯤꯔꯦꯕ ꯑꯗꯒꯤ ꯃꯔꯛ ꯑꯃ ꯑꯩꯈꯣꯏꯁꯦ ꯑꯗꯨꯝ ꯑꯩꯈꯣꯏ ꯍꯣꯁꯄꯤꯇꯥꯜꯒꯤ ꯏꯁꯤꯡꯗꯣ ꯊꯥꯛꯑꯝꯕꯅꯦꯕ
ꯑ ꯑꯁ ꯎ ꯆꯥꯔ ꯊꯛꯄ ꯀꯩꯗꯧꯔꯦ ꯍꯥꯏꯅꯣ
ꯖꯥꯔꯗꯣ ꯑꯩꯒꯤ ꯂꯩꯃꯤꯟꯅꯕ ꯃꯈꯩꯁꯦ ꯂꯧꯁꯦ ꯌꯥꯗꯕ
ꯅꯥꯇꯣꯝꯇ ꯊꯛꯎ ꯌꯥꯗ꯭ꯔꯣ ꯑꯩ ꯍꯔꯗꯤ ꯊꯛꯀꯅꯤ
ꯑꯗꯩꯗꯤ ꯑꯩꯁꯦ ꯂꯧꯔꯒ ꯑꯃꯨꯛ ꯊꯛꯑꯦ ꯑꯗꯨꯀꯥꯟꯗ ꯐꯈ꯭ꯔꯦ ꯑꯩꯈꯣꯏꯒꯤ ꯏꯁꯤꯡꯗꯣ ꯃꯍꯤꯛ ꯀꯨꯝꯕ ꯀꯩꯒꯨꯝꯕ ꯌꯥꯝ ꯌꯥꯎꯋꯤꯗꯅ꯫ ꯍꯧꯖꯤꯛꯅꯁꯨ ꯍꯦꯟꯅ ꯇꯦꯡꯀꯤꯗꯨ ꯃꯣꯠꯂꯦꯕ ꯈꯪꯕ꯭ꯔꯥ ꯎꯝ
ꯀꯩꯅꯣꯁꯨ ꯈꯤꯗꯅ- ꯀꯩꯅꯣꯁꯨ ꯈꯤꯗꯅ ꯇꯧꯈ꯭ꯔꯤꯗꯨꯗꯤ ꯏꯁꯤꯡ ꯂꯨꯝꯃꯨꯔꯒ
ꯑꯁ ꯏꯁꯤꯡꯗꯣ ꯁꯨꯡꯛꯌꯥ ꯌꯥꯗ꯭ꯔꯦꯕ ꯍꯧꯖꯤꯛꯇꯤ꯫
ꯏꯁꯤꯡ ꯃꯨꯔꯒ ꯀꯔꯤ ꯂꯩꯈꯣ ꯉꯥꯛꯇ ꯉꯥꯏꯔꯝꯃꯤꯅ ꯖꯥꯔ ꯊꯥꯈ꯭ꯔꯤꯗꯨꯅꯤ꯫ ꯖꯥꯕꯗꯩ ꯑꯗꯨꯝ ꯊꯛꯎ ꯏꯕꯤꯕꯃ ꯇꯝꯗ꯭ꯔꯈꯪꯗꯦ ꯑꯩꯁꯗꯤ ꯑꯗꯨꯝ ꯊꯛꯀꯅꯤ ꯃꯣꯏ ꯌꯥꯒꯦꯔꯥ ꯌꯥꯔꯣꯏ ꯉꯝꯖꯔꯔꯣꯏ
ꯑꯗꯩ ꯏꯪꯊꯝꯊꯥꯁꯨ ꯑꯣꯏꯕꯒꯤ ꯑꯩꯁꯦ ꯂꯨꯝꯃ ꯂꯨꯝꯃꯒ ꯑꯗꯨꯝ ꯊꯛꯑꯦ꯫ ꯑꯗꯣ ꯁꯨꯝ ꯌꯥꯔꯛꯇ꯭ꯔꯦ ꯚ ꯑꯩ ꯑꯩꯗꯤ ꯏꯁꯥꯗꯣ ꯈꯪꯗꯦ ꯑꯗꯨꯝ ꯐꯠꯇꯕ ꯗꯣ ꯌꯥꯝ ꯂꯥꯏꯅ ꯈꯪꯕꯣꯏ ꯃꯣꯏꯗꯤ ꯃꯁꯥꯗꯣ ꯈꯔ ꯏꯃꯟꯗꯣ ꯀꯟꯕ ꯃꯥꯜꯂꯦ ꯑꯩ ꯂꯣꯛ ꯊꯣꯡꯕꯁꯤ ꯁꯨꯡ ꯐ ꯐꯠꯇ꯭ꯔꯦꯕ ꯍꯪꯕ꯭ꯔꯥ
ꯑꯗꯨꯕꯨꯗꯤ ꯑꯩꯈꯣꯏ ꯍꯥꯟꯅ ꯂꯩꯃꯤꯟꯅꯔꯝꯕꯗꯣ
ꯑꯥ
ꯑꯩꯈꯣꯏ ꯍꯥꯟꯅ ꯂꯩꯃꯤꯟꯅꯔꯝꯕ ꯑꯗꯨꯁꯨ ꯃꯥꯁꯨ ꯃꯁꯥ ꯌꯥꯝ ꯀꯜꯂꯦ ꯍꯥꯏꯗꯤ ꯃꯥꯁꯨ ꯀꯩꯝ ꯇꯧꯔꯝꯗꯦ ꯑꯩꯈꯣꯏꯅ ꯍꯧꯗꯣꯛꯑ ꯊꯛꯈꯤꯕꯅꯦꯕ ꯃꯥꯁꯨ
ꯑ
ꯑꯗꯨꯝ ꯀꯩꯁꯨ ꯊꯥꯛꯑꯁꯨ ꯊꯛꯇ꯭ꯔꯁꯨ ꯅꯣ ꯄ꯭ꯔꯣꯕ꯭ꯂꯦꯝ ꯀꯥꯏꯗꯅꯦ ꯃꯣꯏꯒꯨꯝꯕꯁꯤꯗꯤ
ꯃꯥꯅꯦ ꯑꯗꯨꯒ ꯑꯩꯒꯤ ꯔꯨꯃꯦꯟ ꯃꯈꯩꯗꯨꯁꯨ ꯀꯦꯝꯝ ꯇꯧꯗꯌꯦ ꯑꯗꯣ ꯑꯩꯒꯤꯅꯤ ꯑꯗꯨꯝ ꯂꯣꯛꯁꯦ ꯊꯨꯡꯉꯅꯤꯀꯣ ꯂꯣꯛꯁꯦ ꯊꯨꯡꯕ ꯍꯧꯈꯤꯕꯗꯒꯤ ꯏꯁꯤꯡꯒ ꯂꯨꯝꯃ ꯊꯛꯑꯁꯨ ꯀꯩꯗꯧ ꯁꯨꯞꯐ ꯐꯠꯇꯕ ꯑꯗꯩ ꯂꯥꯁꯇꯗꯤ ꯑꯩ ꯑꯗꯨꯝ ꯂꯩꯔꯒ ꯊꯛꯑꯦꯗ ꯍꯥꯟꯅ ꯐꯔꯦ ꯑꯗꯨꯒ ꯃꯣꯏꯗꯤ ꯑꯃꯨꯛ ꯂꯣꯛꯁꯦ ꯑꯃꯨꯛ ꯊꯨꯡꯉꯛꯑꯦ ꯑꯗꯣ ꯍꯧꯖꯤꯛꯁꯨ ꯃꯅꯝ ꯌꯥꯝ ꯅꯝꯃꯦ ꯑꯩꯅ ꯏꯁꯤꯡꯗ ꯅꯣꯏ ꯑꯃ ꯂꯩꯔꯒ ꯊꯛꯑꯣ ꯈꯣꯠꯂꯣ ꯍꯥꯏ ꯃꯣꯏꯗꯣ ꯊꯛꯅꯤꯡꯗꯕꯒꯤ ꯋꯥ ꯑꯗꯨꯝ ꯍꯥꯏꯔ ꯑꯗꯨꯅ ꯎꯝ ꯃꯤ ꯅ
ꯀꯩꯅꯣ ꯀꯩꯅꯣ ꯄꯩꯁꯥ ꯄꯥꯝꯃꯨ ꯑꯣꯏꯔꯣ ꯀꯩꯅꯣ?
ꯈꯪꯂꯤꯕꯦꯝꯃꯥ ꯄꯩꯁꯥꯔꯩꯇꯦꯁꯤꯅꯅꯕꯣꯏ ꯄꯣꯛꯑꯣ
ꯑꯗꯨꯏꯁꯨ ꯑꯇꯩ ꯑꯇꯩ ꯇꯧꯗ꯭ꯔꯃꯁꯨ ꯏꯁꯤꯡꯗꯤ ꯇꯉꯥꯏ ꯐꯗꯦꯗꯅ ꯑꯗꯣ ꯃꯣꯏ ꯌꯥꯔꯅꯤ ꯀꯩꯁꯨ ꯀꯥꯏꯗꯦꯗ꯫ ꯃꯣꯏꯒꯤꯅꯤ
ꯍꯣꯏ ꯃꯣꯏ ꯄꯥꯝꯕ ꯑꯗꯨ ꯑꯗꯨꯝ ꯇꯧꯖꯔꯅꯤ
ꯎꯝ ꯅꯪ ꯍꯧꯖꯤꯛꯇꯤ ꯑꯔꯦꯝꯕꯤ ꯒ꯭ꯌꯥꯟ ꯇꯥꯕꯤꯌꯛꯑꯣ
ꯍꯣꯏ ꯍꯣꯏ ꯊꯝꯃꯒꯦꯀꯣ ꯑꯗꯨ ꯍꯣꯏ ꯍꯣꯏ ꯏꯁꯇ ꯅꯠꯇꯑꯃꯗꯤ ꯑꯩꯈꯣꯏꯒ ꯄꯄꯟꯅꯩꯌꯦ ꯑꯃꯅ ꯑꯉꯥꯡꯅꯦ꯫
ꯎꯝ ꯑꯣ ꯍꯣꯏ ꯊꯝ ꯊꯝꯃ ꯌꯥꯔꯦ꯫
ꯑꯥ ꯑꯥ ꯊꯝꯃꯦꯔꯀꯣ
ꯎꯝ